ꯑ
ꯑꯥꯎ ꯑꯩꯁꯨ ꯁꯣꯝꯗ ꯊꯕꯛ ꯇꯧꯕꯒꯤ ꯑꯃꯨꯛ ꯀꯧꯔꯛꯄ ꯑꯗꯨꯗꯨꯅꯤꯅꯦ ꯇꯧꯔꯤꯁꯦ ꯀꯣꯛꯀ ꯉꯥꯎꯏꯗ꯫
ꯉꯥꯏꯇꯪ ꯄꯣꯊꯥꯈꯤꯒꯦ ꯍꯥꯏꯌꯨꯗꯅ ꯋꯥꯔꯦ ꯑꯩ ꯉꯥꯛꯇꯪ ꯄꯣꯊꯥꯈꯤꯒꯦꯅ ꯍꯥꯏꯌꯨꯗꯅ
ꯍꯣꯏ ꯑꯗꯨꯕꯨꯗꯤ ꯃꯤ ꯂꯣꯏ ꯋꯥꯅꯩ ꯉꯥꯛꯇꯅꯤꯅꯦ
ꯀꯥꯏꯗꯩ ꯄꯣꯊꯥꯗ꯭ꯔꯗꯤ ꯉꯝꯄꯣꯟꯇꯦ꯫
ꯅꯪ ꯁꯨꯇꯥ ꯉꯜꯂꯤꯀꯥꯟꯗ
ꯆꯣꯡꯗꯣꯏꯅꯦ ꯑꯩꯁꯨ ꯊꯕꯛ ꯃꯌꯥꯝꯁꯦ ꯌꯣꯝꯃꯒ ꯂꯩꯔꯕꯅꯦ
ꯍꯌꯦꯡꯁꯨ ꯎꯝ ꯍꯌꯦꯡꯁꯨ ꯕꯥꯔꯇꯣꯟꯁꯨ ꯑꯃꯨꯛ ꯊꯥ ꯆꯠꯇꯣꯏꯅꯤ ꯑꯩꯕꯨ ꯆꯠꯂꯔꯣꯏ ꯕꯔꯥꯇꯣꯟ ꯆꯥꯇ꯭ꯔꯨꯛ ꯃꯨꯒ ꯊꯥꯔꯗꯣꯏꯁꯦ ꯑꯩꯈꯣꯏꯗꯤ ꯍꯌꯦꯡꯅꯤ ꯍꯥꯏꯕ ꯀꯥꯟꯗ ꯉ ꯊꯥꯏꯌꯦ ꯕꯥꯔꯇꯣꯟ ꯊꯥꯕꯁꯦ꯫ ꯑꯗꯨꯗꯨꯒꯤ ꯌꯥꯝꯃꯦ ꯑꯩꯕꯨꯗꯤ ꯌꯥꯎꯔꯔꯣꯏ ꯍꯌꯦꯡ ꯊꯕꯛ ꯆꯤꯟꯕꯗꯣ ꯃꯥꯏ ꯊꯗꯩ ꯕꯥꯔꯇꯣꯟ ꯊꯥꯕ ꯈꯣꯠꯄ ꯇꯧꯗꯣꯏꯅꯤ ꯑꯗꯣ ꯅꯣꯏꯒ ꯑꯩꯈꯣꯏꯒ ꯁꯨꯝ ꯍꯥꯏꯗꯤ ꯂꯨꯍꯣꯡꯕ ꯀꯩꯗꯧꯕ ꯑꯣꯏꯕꯁꯦ ꯈꯔꯗꯤ ꯈꯦ- ꯈꯦꯠꯅꯕ ꯃꯥꯜꯂꯦꯕ ꯃꯈꯣꯏ ꯀꯩꯅꯣ ꯃꯣꯏꯒꯤ ꯀꯩꯅꯣ ꯊꯥꯅꯉꯥꯏ ꯄꯨꯔꯛꯇꯦ ꯍꯥꯏꯅꯦ ꯍꯥꯏꯗꯤ ꯕꯣꯔꯒ ꯀꯩꯅꯥꯒꯒꯤ ꯐꯝ ꯊꯥꯕꯒꯤ ꯐꯤ- ꯃꯣꯝꯄꯥꯛ ꯐꯤꯗꯛ ꯀꯩꯀꯩꯗꯣ ꯌꯥꯎꯔꯛꯇꯕ ꯃꯥꯜꯂꯦ ꯀꯥꯡꯈꯜ ꯀꯩ ꯀꯩ ꯒꯥꯗꯣ ꯑꯈꯣꯏꯗꯤ ꯄꯨꯂꯞ- ꯅꯣꯡꯃ ꯂꯥꯛꯑ- ꯊꯥꯕ꯭ꯔꯥ ꯈꯪꯗꯦꯅꯦ ꯐꯝ ꯊꯥꯕ ꯅꯨꯃꯤꯠꯇ
ꯑꯣ ꯐꯝ ꯊꯥꯕꯗꯨꯅꯅꯦ ꯑꯩꯈꯣꯏꯒꯤꯅꯅꯦ ꯂꯨꯍꯣꯡꯕꯒꯤ ꯑꯌꯨꯛꯇꯅꯦ ꯃꯣꯏ ꯅꯨꯄꯤ ꯃꯌꯨꯝꯒꯤ ꯃꯤ ꯂꯥꯛꯀꯅꯤꯕꯀꯣ ꯑꯗꯨꯒ ꯃꯣꯏꯅ ꯂꯣꯏ ꯊꯥꯔꯝꯗꯣꯏꯕ ꯂꯨꯍꯣꯡꯕꯒꯤ ꯑꯌꯨꯛꯇ ꯂꯨꯍꯣꯡ ꯅꯨꯃꯤꯠꯀꯤ ꯑꯌꯨꯛꯇ
ꯍꯣꯏ ꯑꯩꯈꯣꯏꯗꯤ ꯑꯃꯨꯛ ꯇꯃꯥꯏ ꯇꯧꯗꯦꯕꯀꯣ ꯈꯣ- ꯈꯣꯏꯗꯤ ꯗꯨꯝ ꯀꯩ ꯍꯥꯏꯅꯤ ꯗꯨꯝ ꯄꯨꯔꯥ ꯂꯧ ꯊꯥꯔꯒ ꯑꯗꯨꯝ ꯇꯧꯕ ꯑꯗꯨꯃꯥꯏꯅ ꯇꯧꯋꯦꯕ ꯑꯗꯨ ꯅꯣꯏꯗꯤ ꯀꯩꯅꯣꯒ ꯍꯥꯏꯗꯤ ꯀꯩ ꯀꯩ ꯇꯧꯕ ꯃꯥꯜꯂꯦ ꯎꯝ ꯑꯍꯨꯝ ꯐꯤꯗ ꯌꯣꯝꯃ ꯌꯣꯝꯃꯒ ꯄꯨꯔꯛꯄ꯭ꯔꯥ ꯀꯃꯥꯏꯅ ꯇꯧ ꯑꯗꯨꯃꯥꯏꯅ ꯇꯧꯋꯤ ꯍꯥꯏꯌꯦ
ꯌꯣꯝꯗꯣꯏꯅꯦ
ꯑꯩꯈꯣꯏꯗꯤ ꯌꯣꯝꯗꯦꯕ ꯑꯗꯨꯝ ꯄꯨꯔꯛꯑꯒ ꯑꯗꯨꯝ ꯊꯥ ꯑꯗꯨꯝ ꯈꯣꯏꯔꯣꯝ ꯈꯣꯏꯔꯣꯝꯒꯤ ꯊꯥꯕ ꯑꯗꯨꯃꯥꯏꯅ ꯊꯥꯏ
ꯃꯣꯏꯒꯤ ꯐꯝꯖꯤꯡꯗꯣ ꯌꯣꯝꯖꯜꯂꯒ ꯄꯨꯅꯔꯛꯄꯅꯦꯕ ꯁꯨꯃꯥꯏꯅ ꯇꯧꯔꯒ ꯌꯣꯝꯕꯒꯤ ꯅꯤꯌꯣꯝ ꯀꯔꯤ ꯀꯔꯥꯒ ꯃꯌꯥꯝ ꯂꯩꯕꯅꯦ
ꯑꯩꯈꯣꯏꯗꯤ ꯑꯝꯇ ꯌꯣꯝꯗꯦꯗ ꯑꯗꯨꯝ ꯍꯥꯡꯗꯣꯛꯑ ꯑꯗꯨꯝ ꯄꯨꯔꯛꯑꯒ ꯑꯩꯈꯣꯏꯅ ꯑꯃꯨꯛ ꯈꯔ ꯁꯝꯖꯤꯜꯂꯦꯕ ꯊꯕꯛ ꯇꯧꯕꯗꯣ ꯑꯗꯩ ꯉꯁꯥꯏꯁꯨ ꯃꯣꯏ ꯍꯩꯖꯤꯡ ꯈꯔꯥꯏ ꯆꯠꯄ ꯀꯥꯟꯗ ꯀꯩꯅꯣ ꯄꯣꯠ ꯄꯨꯕꯗꯣ ꯃꯧꯅ ꯄꯨꯔꯛꯏ ꯍꯥꯏꯕ꯭ꯔꯥ ꯇꯧꯔꯒ ꯉꯥꯡꯉꯦ ꯍꯥꯏꯌꯦ ꯑꯩꯈꯣꯏ ꯑꯩꯈꯣꯏꯗꯤ ꯍꯩꯖꯤꯡ ꯄꯣꯠ ꯆꯠꯄ ꯍꯥꯏꯕꯁꯦ ꯑꯗꯨꯝ ꯃꯧ ꯉꯥꯛꯇ ꯆꯠꯂꯦꯕ ꯂꯩꯁꯥꯕꯤꯅ ꯄꯣꯠ ꯄꯨꯅꯗꯦꯕ ꯍꯥꯏꯗꯤ ꯂꯝ ꯂꯝꯒꯤ ꯆꯠꯅꯕꯤꯗꯣ ꯑꯗꯨꯝ ꯈꯔ ꯈꯦꯠꯅꯩꯗꯅꯀꯣ ꯑꯗꯨꯝ ꯃꯣꯏ ꯃꯄꯨꯅ ꯑꯗꯨꯃꯥꯏꯅ ꯆꯩꯔꯛꯑꯦ ꯈꯣꯠꯂꯦ ꯍꯥꯏ ꯀꯩꯀꯩ ꯀꯔꯤ ꯆꯥꯔ- ꯅꯠꯇꯦꯌꯦ ꯑꯈꯣ ꯃꯣ ꯑꯩꯈꯣꯏꯗꯤ ꯂꯩꯁꯥꯕꯤꯅ ꯄꯨꯅꯗꯕ- ꯃꯧ ꯉꯥꯛꯇ ꯑꯣꯏꯅ ꯄꯨꯔ ꯆꯠꯄ ꯑꯗꯨꯗ ꯃꯣꯏꯒꯤ ꯀꯔꯤ ꯀꯦꯅꯕ ꯀꯩ ꯍꯥꯏꯕ꯭ꯔꯥ ꯑꯅꯤꯗꯤ ꯂꯩꯁꯥꯕꯤ ꯄꯨꯗꯨꯅꯤ ꯍꯥꯏꯕ꯭ꯔ ꯑꯃ ꯍꯥꯏꯅꯦ ꯍꯩꯖꯤꯡ ꯄꯣꯠ ꯆꯠꯄꯗꯣ
ꯄꯨꯗꯦꯗ ꯑꯩꯈꯣꯏꯗꯤ ꯃꯧ ꯑꯩꯈꯣꯏꯁꯨ ꯃꯧ ꯉꯥꯛꯇ ꯄꯨꯏꯕꯀꯣ ꯑꯗꯨꯒ ꯀꯅꯥꯒꯨꯝꯕ ꯈꯔꯅꯗꯤ ꯑꯗꯨꯝ ꯑ ꯂꯩꯁꯥꯕꯤꯅ ꯄꯨꯅꯕꯁꯨ ꯂꯩꯌꯦꯕ ꯑꯗꯨ ꯂꯩꯁꯥꯕꯤꯅ ꯄꯨꯅꯕꯗꯨꯗꯤ ꯃꯣꯏꯅ ꯁꯦꯝꯗꯣꯛ- ꯄ ꯉꯥꯛꯇꯅꯤꯗ ꯍꯥꯟꯅ ꯑꯩꯈꯣꯏꯖꯦ ꯍꯦꯛ ꯈꯪꯉꯛꯄꯗꯩ ꯃꯧꯅ ꯉꯥꯛꯇ ꯄꯨꯨꯏ ꯀꯩꯅꯣ ꯍꯩꯖꯤꯡ ꯄꯣꯠ ꯄꯨꯕ ꯑꯣꯏꯔꯣ ꯂꯨꯍꯣꯡꯕꯒꯤ ꯄꯣꯠ ꯄꯨꯕ ꯑꯣꯏꯔꯣ ꯃꯧ ꯉꯥꯛꯇꯅꯤ ꯄꯨꯅꯔꯝꯃꯤꯁꯦ
ꯑꯣ ꯂꯩꯁꯥ ꯃꯣꯏ ꯑꯁꯣꯝ ꯗꯅ ꯇꯧꯅꯗꯕ ꯃꯥꯜꯂꯦꯕ ꯂꯩꯁꯥꯕꯤꯅ ꯄꯣꯠ ꯑꯅꯤꯈꯛ ꯍꯥꯏꯌꯦ ꯀꯔꯤ ꯄꯣꯠꯅꯣꯗꯤ ꯈꯪꯗꯕꯀꯣ ꯄꯣꯠ ꯑꯅꯤ ꯈꯛꯇꯨꯗꯤ ꯂꯩꯁꯥꯕꯤꯅ ꯑꯣꯏꯅꯤ ꯍꯣꯏ ꯑꯗꯨ ꯍꯣꯏ ꯑꯀꯦ ꯑꯃꯧ ꯑꯗꯨꯃꯥꯏꯅ ꯍꯥꯏꯗꯤ ꯍꯥꯏꯐꯦꯠꯇꯤ ꯍꯥꯏꯒꯤ ꯃꯥꯜꯂꯦ ꯑꯗꯨ ꯂꯩꯁꯥꯕꯤꯅ ꯄꯨꯗꯧꯅꯦ ꯍꯥꯏꯅ
ꯑ ꯎꯝ ꯆꯇ꯭ꯔꯥꯒꯤ ꯃꯃꯥꯡꯗ ꯑꯉꯥꯡ ꯑꯃ ꯆꯠꯄꯅꯦꯕꯀꯣ ꯂꯩ ꯆꯟꯗꯣꯟ ꯄꯨꯕ ꯑꯗꯨ ꯑꯉꯥꯡ ꯅꯨꯄꯤ ꯃꯆꯥ ꯑꯃꯒ ꯑꯗꯨꯃꯥꯏꯅ ꯇꯧꯕꯅꯦ ꯑꯗꯨꯒ ꯀꯩꯅꯣ ꯇꯧꯅꯗꯦꯗ ꯑꯩꯈꯣꯏꯒꯤꯗꯤ
ꯄꯨꯨꯏꯑꯕꯀꯣ ꯑꯗꯨꯒ ꯍꯥꯏꯖꯡ ꯄꯣꯠꯇꯤ ꯂꯩꯁꯥ ꯑꯇ ꯌꯥꯎꯅꯗꯦꯕ ꯥꯂꯝ ꯂꯝꯒꯤ ꯑꯗꯨꯝ ꯇꯣꯉꯥꯜꯂꯤꯅꯀꯣ
ꯏꯁꯥꯕꯤꯅ ꯂꯣꯏ ꯄꯨꯕ ꯂꯨꯍꯣꯡ ꯅꯨꯃꯤꯠꯇꯅ
ꯂꯩꯁꯥꯕꯤꯅꯦꯕꯅ ꯄꯣꯠ ꯆꯩ ꯈꯔꯗꯤ ꯑꯗꯨꯝ ꯂꯩꯁꯥꯕꯤꯁꯦ ꯑꯗꯨꯝ ꯌꯥꯝꯗꯕꯗ ꯃꯔꯤ ꯃꯉꯥꯗ ꯑꯗꯨꯝ ꯌꯥꯎꯋꯦꯕ ꯑꯗꯨ
ꯍꯩ ꯌꯥꯎꯅꯗꯦ ꯑꯈꯣꯏꯁꯤꯗ ꯎꯝ
ꯀꯉꯑꯣꯏꯗ ꯍꯥꯏꯗꯤ ꯂꯝ ꯃꯆꯦꯜ ꯃꯥꯟꯅꯕ ꯃꯆꯦꯜ ꯑꯉꯥꯑꯣꯏꯗ ꯍꯥꯏꯗꯤ ꯂꯝ ꯃꯁꯦꯟ ꯃꯥꯅꯕ ꯃꯁꯦꯟ ꯂꯧꯅꯔꯤ ꯐꯕꯀꯣ ꯑꯗꯨꯒ ꯃꯥꯟꯅꯗꯕ ꯂꯧꯕꯁꯨ ꯑꯗꯨ ꯇꯧꯋꯤ ꯑꯗꯨ ꯇꯥ ꯇꯧꯗꯦꯅ ꯇꯧꯔ ꯌꯦꯠꯅꯕ ꯅꯨꯡꯉꯥꯏꯇꯦꯅꯀꯣ
ꯃꯥꯅꯦ ꯂꯝ ꯂꯝꯒꯤ ꯆꯠꯅꯕꯤ ꯑꯗꯨꯝ ꯈꯦꯠꯅꯕ ꯑꯗꯨꯝ ꯂꯩꯕ ꯂꯩꯕ ꯄꯣꯠꯅꯤꯗ ꯑꯗꯨꯕꯨꯗꯤ ꯑꯩꯈꯣꯏꯁꯨ ꯁꯩꯖꯤꯗ ꯂꯩꯁꯥꯕꯤꯅ ꯄꯨꯕꯁꯨ ꯑꯗꯨꯝ ꯌꯥꯎꯅꯩꯌꯦꯕꯀꯣ ꯑꯗꯨꯁꯨ ꯑ ꯀꯩ ꯍꯥꯏꯅꯤ ꯃꯌꯥꯝꯒꯤ ꯑꯣꯏꯅ ꯀꯩꯅꯣ ꯄꯨꯔꯛꯄ ꯃꯇꯝꯗꯗꯤ ꯂꯩꯁꯥꯕꯤꯅ ꯀꯩꯁꯨ ꯄꯨꯅꯗꯦꯕ ꯑꯩꯈꯣꯏ ꯑꯀꯛꯅꯕ ꯈꯔ ꯌꯨꯝ ꯈꯔꯅ ꯂꯩꯁꯥꯕꯤꯅ ꯄꯨꯍꯟꯁꯦꯒ ꯍꯥꯏꯔꯒ ꯃꯣꯏꯅꯅ ꯂꯩꯁꯥꯕꯤ ꯃꯌꯥꯝꯗ ꯍꯥꯏꯔꯨꯔꯒ ꯄꯣꯍꯟꯕꯒꯤ ꯋꯥꯅꯤ ꯑꯗꯨꯒ ꯑꯗꯨꯒꯤ ꯑꯩꯈꯣꯏꯒꯤ ꯆꯠꯅꯕꯤꯗꯤ ꯑꯗꯨ ꯅꯠꯇꯦꯕ ꯃꯧꯅ ꯑꯗꯨꯝ ꯄꯨꯔꯛꯑꯦꯕ ꯍꯧꯖꯤꯛꯐꯥꯎꯁꯨ ꯑꯗꯨꯝ ꯄꯨꯔꯤꯕ
ꯍꯣꯏ ꯑꯩꯈꯣꯏꯅꯦ ꯄꯨꯗꯕ ꯌꯥꯗꯕ ꯈꯔ ꯂꯩꯌꯦꯕ ꯑꯦꯁꯥꯅꯤꯅ ꯈꯛꯇꯪ ꯄꯨꯒꯗꯕ ꯄꯣꯠ ꯆꯩ ꯈꯔ ꯂꯩꯌꯦꯕꯀꯣ ꯑꯗꯨꯃꯥꯏꯅ ꯇꯧꯔ ꯈꯪꯗꯦ ꯑꯗꯨꯝ ꯍꯥꯏꯗꯤ ꯈꯦꯠꯅꯕꯅꯤꯅ
ꯃꯥ ꯃꯩꯁꯥꯅꯒ ꯇꯥꯏꯗ
ꯎꯝ ꯀ ꯠꯇ ꯑꯣꯏꯁ ꯂꯨꯍꯣꯡꯕ ꯂꯣꯏꯗ꯭ꯔꯤ ꯐꯥꯎꯕꯗꯤ ꯑꯃꯨꯛ ꯈꯔ ꯆꯤꯜꯂꯅꯤ ꯇꯕ
ꯎꯝ
ꯎ
ꯎꯝ ꯎ ꯅꯨꯡꯊꯤ ꯅꯣꯡ ꯃꯪꯉꯤꯔꯒꯦ ꯃꯝꯇ
ꯉꯁꯥꯏ ꯆꯠꯂꯝꯗ ꯍꯥꯏꯁꯨ ꯈꯤꯇꯪ ꯍꯣꯕꯤꯦ ꯑꯗꯨ ꯍꯣꯦ ꯇꯧꯅꯕꯗꯨꯗ ꯅꯣꯡꯗꯨ ꯇꯥꯁꯤꯜꯂꯛꯏꯅꯦꯃꯤꯡ ꯀꯩꯩ ꯑꯗꯨ ꯌꯥꯝ ꯀꯟꯅ ꯇꯥꯗꯨꯅ ꯎꯄꯨꯟ ꯐꯅꯕ ꯇꯥꯏꯠ ꯇꯔꯨ ꯆꯤꯡꯒꯥꯏꯗ
ꯃꯣꯃꫭꯠ ꯑꯀꯥꯏ ꯆꯥꯝꯊꯣꯛꯄꯤꯔꯤꯅꯤ ꯗꯧ ꯌꯥꯗꫭꯏꯖꯦ
ꯑꯈꫭꯏ ꯂꯨꯍꯣꯡꯕ ꯅꯨꯃꯤꯠꯇꯣ ꯄꯥꯈꯠꯂꯤꯅꯤ ꯍꯥꯏꯗꯤ ꯑꯩꯈꯣꯏ ꯀꯥꯔꯒ ꯑꯩꯈꯣꯏꯅ ꯑꯃꯝ ꯆꯥꯔꯒ ꯂꯨꯍꯣꯡꯕ ꯅꯨꯃꯤꯠꯇꯣ ꯅꯣꯡ ꯆꯨꯞꯄꯟꯗꯅ ꯆꯧꯀ꯭ꯔꯤꯗ ꯐꯝꯅꯩ ꯆꯧꯀ꯭ꯔꯤ ꯐꯝꯕꯗꯨꯐꯥꯎ ꯆꯧꯀꯤ ꯇꯪꯈꯥꯏ ꯈꯨ ꯈꯨ ꯌꯧꯒꯦ ꯇꯧꯕꯉꯩ ꯏꯁꯤꯡ ꯆꯥꯎꯋꯦꯅ ꯇꯧꯅꯈꯤꯕꯅꯦꯕ
ꯑꯁ ꯑꯗꯨꯒꯤ ꯑꯗꯨꯒꯤ ꯂꯨꯍꯧꯅꯣꯏ ꯑꯗꯨ ꯍꯥꯏꯔꯒ ꯑꯃꯨꯛ ꯅꯤꯡꯁꯤꯡꯉꯛꯑꯦ ꯑꯩꯈꯣꯏꯒꯤ ꯈꯣꯡꯃꯟꯒꯤ ꯑꯩꯈꯣꯏ ꯏꯃꯥꯒꯤ ꯃꯄꯥꯝꯒꯤꯗꯣ ꯑ ꯑꯩꯈꯣꯏꯒꯤ ꯑꯩꯈꯣꯏꯒꯤ ꯏꯕꯥꯏ ꯑꯃ ꯃꯥꯁꯤ ꯁꯤꯡꯖꯃꯩꯗꯤ ꯅꯤꯡꯅꯤꯉꯣꯜ ꯑꯣꯏꯕ ꯕꯥꯃꯣꯟ ꯅꯨꯄꯤ ꯑꯗꯨꯗꯩ ꯑꯩꯈꯣꯏ ꯏꯕꯥꯏ ꯍꯣꯏꯗꯤ ꯃꯣꯏꯗꯤ ꯀꯩꯅꯣꯅꯤꯗꯅ ꯃꯩꯇꯩꯗꯅꯦ ꯑꯗꯨꯒꯅꯦ ꯂꯨꯍꯣꯡꯕꯁꯦ ꯑꯩꯈꯣꯏꯒꯤ ꯌꯨꯝꯗ ꯏꯟꯊꯣꯛꯑꯒ ꯍꯣꯡꯕꯗꯣ ꯑꯗꯨꯃꯥꯏꯅ ꯍꯣꯡꯕ ꯑꯗꯨꯒꯤ ꯍꯣꯡꯕꯗꯨꯗ ꯅꯨꯃꯤꯠꯁꯦ ꯑꯩꯈꯣꯏꯒꯤ ꯀꯩ ꯍꯥꯏꯅꯤ ꯅꯣꯡ ꯅꯨꯡꯁꯤꯠ ꯇꯧꯔꯒꯅꯦ ꯖꯤꯡꯒꯥꯒ ꯂꫭꯏ ꯐꯥꯏ ꯊꯣꯛꯇꯅ ꯇꯧꯔꯒ ꯏꯁꯤꯡꯒ ꯋꯥꯔ ꯑꯁ ꯆꯣꯠꯅ ꯆꯣꯠꯅ ꯑꯗꯨꯝ ꯍꯣꯡꯉꯦ ꯑꯗꯨ ꯅꯨꯃꯤꯠꯇꯨ ꯅꯪ ꯑꯗꯨ ꯍꯥꯏꯔꯒ ꯑꯗꯨ ꯅꯤꯡꯁꯤꯡꯉꯛꯄ ꯀꯥꯟꯗ ꯀꯨꯏꯔꯦꯗ ꯃꯆꯥꯒ ꯂꯣꯏꯅ ꯂꯩꯁꯥꯕꯤ ꯐꯥꯗ꯭ꯔꯅ ꯃꯌꯡ ꯄꯥꯟꯈ꯭ꯔꯕꯅꯤ ꯃꯆꯥ ꯂꯣꯏꯅ ꯄꯥꯟꯗ꯭ꯔꯦ ꯅꯤꯡꯉꯣꯜ ꯉꯥꯛꯇ ꯃꯩ ꯄꯤ ꯂꯥꯛ ꯑꯃ ꯌꯥꯎꯗꯦꯕ ꯍꯧꯖꯤꯛ ꯅꯪꯍ ꯑꯗꯨꯋꯥꯏꯗꫭ ꯂꯩꯕ ꯀꯥꯟꯗ ꯅꯤꯡꯖꯪꯉꯛꯑꯦ ꯒꯥ ꯋꯥꯔꯤꯖꯦ ꯊꯌꯥꯗꯤ ꯁꯣꯝꯗ꯭ꯔ ꯆꯠ ꯆꯄꯗ ꯁꯤꯗꯣꯔꯦ ꯔꯥꯎꯟ ꯆꯠꯄꯗ
ꯑꯉꯥꯏ ꯐꯠꯇꯕꯅꯦ ꯍꯥꯏꯗꯤ ꯃꯐꯝ ꯊꯤꯕꯗ ꯑꯩꯁꯨꯅꯦ ꯃꯅꯤꯡꯗ ꯑꯃꯨꯛ ꯆꯠꯅꯤ ꯑꯗ ꯆꯥꯛꯈꯨꯝꯗ ꯑꯃꯨꯛ ꯆꯠꯅꯤ ꯅꯥꯀꯜꯂꯣꯝꯗ ꯑꯃꯨꯛ ꯆꯠꯅꯤ ꯁꯨꯃꯥꯡꯗ ꯑꯃꯨꯛ ꯆꯠꯅꯤ
ꯑꯗꯨꯅꯦ ꯑꯩꯁꯨꯖꯤꯛꯀꯣ ꯑꯩ ꯔꯥꯟ ꯆꯠꯄꯗꯅꯦ ꯃꯃꯌꯥꯒꯤ ꯆꯥꯛꯁꯪ ꯑꯣꯏꯔꯝꯕꯗꯣ ꯑꯗꯨ ꯌꯧꯔꯛꯑꯦ
ꯃꯣꯏ ꯃꯧꯒꯤ ꯊꯕꯛ ꯆꯠꯈꯤꯕ꯭ꯔꯣ
ꯉꯁꯤ ꯆꯠꯈꯤꯕ ꯃꯥꯜꯂꯦ ꯉꯔꯥꯡꯕꯨꯗꯤ ꯅꯣꯡ ꯄꯥꯜꯂꯦꯅ ꯁꯨꯇꯤ ꯂꯩꯔꯅ ꯆꯠꯇꯕꯅꯦ
ꯅꯣꯏ ꯏ ꯀꯅꫭ ꯍꯧꯖꯤꯛꯀꯥꯟ ꯅꯣꯡ ꯄꯥꯟꯕꯁ ꯊꯣꯡ ꯍꯥꯡꯗꯕ꯭ꯔꯣꯛꯇ
ꯍꯥꯡꯗꯤ ꯅꯣꯡꯃꯟꯕ ꯂꯣꯏ ꯊꯣꯡ ꯂꯣꯜꯂꯦ ꯗꯨꯀꯥꯟꯗ ꯀꯩꯁꯨ ꯂꯣꯏ ꯂꯣꯜꯂꯦ
ꯍꯥ ꯑꯩ ꯇꯧꯔꯝꯗꯦꯅ ꯑꯈꯣꯏ ꯁꯨꯝꯃ ꯀꯇꯪ ꯀꯇꯪ ꯇꯧꯔꯝꯃꯦꯕ ꯑꯗꯨꯅ ꯍꯧꯖꯤꯛ ꯀꯟꯅꯒꯤꯔꯣꯝ ꯇꯧꯅꯔ ꯅꫭꯏꯁꯨ
ꯀꯨꯏꯔꯦꯗ ꯁꫭꯝ ꯅꯀꯥꯟꯗ꯭ꯔ ꯕꯖꯔꯒ ꯀꯥ ꯂꯣꯏ ꯇꯧꯈ꯭ꯔꯦꯗ
ꯑꯣ ꯈꯪꯗꯕꯅꯤ
ꯀꯋꯥꯕꯨ ꯇꯧꯏ ꯑꯩꯈꯣꯏꯒꯤ ꯑꯥ ꯕꯖꯥꯔ ꯈꯔꯝꯕ ꯕꯖꯥꯔꯗꯤ ꯂꯥꯏꯕꯅ ꯑꯩꯈꯣꯏ ꯀꯋꯥꯕꯨ ꯊꯣꯡ ꯍꯥꯡꯗꯦꯕ ꯀꯩꯊꯦꯜꯒꯥꯎ ꯐꯪꯅꯗꯦꯕ ꯍꯨꯏꯁꯤꯁꯨ ꯌꯥꯝ ꯈꯣꯡꯉꯦ ꯇꯧꯔꯤꯔ ꯉꯥ ꯂꯩꯕꯒꯤ ꯉꯥ ꯌꯣꯟꯕ ꯂꯥꯛꯄꯒꯤ ꯑꯃꯨꯛ ꯂꯥꯡꯉꯦ ꯉꯥꯏꯍꯨꯛꯀꯤ ꯑꯩꯅ ꯅꯉꯣꯟꯗ ꯄꯤꯈꯤꯕ ꯉꯥꯔꯤ ꯉꯥꯔꯤꯗꯣ
ꯎ
ꯑꯗꯨꯒꯤ ꯅꯨꯄꯤꯗꯨꯅꯤ ꯉꯥꯔꯤꯣ ꯂꯥꯛꯏꯒꯦ ꯑꯃꯨꯛ ꯑꯩꯈꯣꯏꯅ ꯍꯥꯏꯈ꯭ꯔꯒ ꯃꯥꯅ ꯑꯗꯨꯝ ꯄꯨꯕꯤꯔꯛꯄ
ꯑꯩ ꯃꯅꯤꯡꯒꯤꯗꯤ ꯑꯝꯇ ꯂꯩꯇ꯭ꯔꯕ ꯃꯅꯤꯡꯒꯤꯗꯨꯗꯤ
ꯃꯥꯅꯤꯡ ꯉꯗꯨ ꯆꯠꯇꯦꯗ ꯊꯟꯗꯅ ꯃꯣꯏꯗꯤ ꯑꯩꯈꯣꯏ ꯃꯤ ꯑꯩꯈꯣꯏ ꯃꯔꯤ ꯃꯇꯥ ꯊꯣꯛꯅꯏꯅꯤ ꯀꯥꯏꯅ ꯑꯗꯨꯝ ꯁꯞ ꯃꯅꯒ ꯌꯦꯡꯗꯦꯕ ꯀꯩꯗꯧꯗꯣꯏꯅꯣ ꯃꯣꯏꯗ ꯆꯠꯂꯒꯅ ꯍꯦꯟꯅ ꯑꯩꯈꯣꯏꯁꯨ ꯇꯟꯕꯅꯤꯅ ꯂꯥꯞꯁꯨ ꯂꯥꯞꯄ ꯏꯅꯥꯛꯇ ꯌꯣꯜꯂꯤꯁꯤꯦ ꯕꯣꯟꯅ ꯑꯗꯨꯝ ꯈꯜꯂꯕ ꯇꯜꯂꯦꯕ ꯑꯩꯈꯣꯏꯒꯤ ꯋꯥ ꯉꯥꯡꯅꯤꯡꯉꯤ ꯉꯥꯡꯅꯤꯡꯗꯕ ꯃꯤꯒꯁꯦ ꯈꯪꯖꯟꯅꯠꯇꯕꯒꯤ ꯇꯥꯏꯞꯇ ꯁꯥꯕꯗꯗꯤ ꯑꯩꯈꯣꯏꯁꯨ ꯍꯩꯅꯗꯦꯗꯅꯀꯣ ꯑꯗꯨꯝ ꯀꯩꯗꯧꯗꯣꯏꯅꯣꯅ ꯑꯗꯨꯝ ꯈꯜꯂꯕ ꯑꯩꯈꯣꯏꯁꯨ ꯑꯗꯩ ꯆꯠꯊꯣꯛ ꯆꯠꯁꯤꯟꯒ ꯐꯔꯛ ꯇꯥꯟꯅꯕꯅꯤꯅ
ꯀꯩꯅꯣ ꯍꯧꯖꯤꯛ ꯄꯨꯡꯁꯤꯕꯨ ꯇꯔꯨꯛ ꯃꯈꯥꯏ ꯇꯂꯦ ꯃ ꯊꯤꯉꯣꯖꯦ
ꯍꯅꯤꯦ ꯇꯔꯨꯛ ꯃꯤꯅꯤꯠ ꯀꯨꯃ ꯃꯥꯊꯣꯏ ꯆꯠꯂꯤꯅꯦ ꯄꯨꯡꯗꯤ ꯈꯪꯍꯧꯗꯣꯏꯅꯤ ꯑꯗꯨꯅ ꯄꯨꯡ ꯇꯔꯥꯒꯁꯤꯗꯤ ꯑꯩꯈꯣꯏ ꯆꯥꯛ ꯆꯥꯕꯗꯗꯤ ꯄꯨꯡ ꯇꯔꯥ ꯍꯥꯏꯦ ꯇꯥꯏ ꯅꯨꯃꯤꯠ ꯇꯥꯗ꯭ꯔꯤꯌꯦ ꯑꯩꯈꯣꯏ ꯁꯤ ꯁꯤꯗꯁꯨ
ꯑꯁ ꯃꯌꯥꯝ ꯆꯥꯏꯁꯤ ꯏꯁꯤꯡ ꯀꯩꯀ ꯏꯁꯤꯡ ꯃꯥꯏ ꯏꯁꯤꯡ ꯍꯣꯏꯖꯤꯟꯗꯧꯕ ꯌꯦꯟꯒꯤ ꯂꯣꯏꯁꯤꯟꯗꯧꯕ ꯊꯕꯛ ꯌꯥꯝ ꯂꯩꯔꯤꯅ ꯇꯧꯔꯤꯁꯨ
ꯎꯝ ꯍꯣꯏ ꯏꯕꯥꯅꯤ ꯋꯥꯔꯤ ꯁꯥꯟꯅ ꯂꯣꯏꯔꯒ ꯇꯧꯊꯣꯛꯑꯒ ꯇꯔꯒ ꯇꯝ ꯇꯝꯅ
ꯄꯨꯨꯡꯉꯤ ꯌꯦꯛꯀꯟ ꯄꯨꯨꯡꯊꯦꯛꯂꯩꯔꯝꯕ
ꯎꯝ ꯎꯪꯗꯤ ꯈꯪꯍꯧꯗꯕꯅꯦ ꯍꯟꯇ ꯑꯁ ꯉꯁꯥꯏꯁꯦ ꯃꯃꯥꯡꯣꯒꯤ ꯀꯂꯦꯛꯁꯟꯒꯤ ꯄꯩꯁꯥ ꯄꯤꯌꯣꯅ ꯐꯣꯟ ꯍꯟꯖꯤꯟ ꯍꯟꯖꯤꯟ ꯍꯟꯖꯤꯟ ꯇꯧꯔꯦ ꯑꯩꯁꯨ ꯐꯣꯟꯗꯣ ꯄꯥꯏꯈꯠꯄꯁꯦ ꯇꯜꯂꯒ ꯄꯥꯏꯗ꯭ꯔꯦ ꯀꯩ ꯍꯥꯏꯗꯣꯏꯅꯣ ꯈꯨꯝꯗꯣꯏꯅꯣ ꯈꯪꯗ꯭ꯔꯕ ꯈꯨꯠꯇ ꯄꯩꯁꯥ ꯂꯩꯇꯕꯅꯤꯅ ꯑꯩ ꯂꯩꯇꯦ ꯍꯥꯏꯕꯗꯨꯣ ꯃꯣꯏ ꯊꯥꯖꯗꯦ ꯍꯥꯏꯕ ꯑꯗꯨ ꯇꯥꯔꯤꯛ ꯀꯨꯟꯖꯔꯛꯄ ꯀ ꯀꯀꯅꯤ ꯈꯟꯕꯗ ꯏꯁꯥꯁꯦ ꯃꯃꯩ ꯃꯀꯣꯛ ꯌꯨꯡꯉꯦ ꯀꯣꯛꯀꯁꯦ ꯃꯔꯨ ꯍꯟꯅꯤꯡꯉꯥꯏ ꯂꯩꯇꯕꯒꯤ ꯑꯗꯨꯗꯣ ꯃꯣꯏꯒꯤ ꯑꯗꯨꯒꯤ ꯃꯊꯥ ꯁꯥꯕ ꯑꯩ ꯌꯥꯎꯅꯤꯡꯗ꯭ꯔꯦꯕ ꯄꯥꯏꯔꯒ ꯑꯃꯨꯛ ꯍꯦꯟꯅ ꯀꯣꯛ ꯉꯥꯏꯍꯥꯛ ꯁꯥꯗꯣꯏ ꯁꯔꯛꯄꯗ ꯑꯩ ꯄꯥꯏꯔꯔꯣꯏꯒꯦꯅ ꯇꯟꯗꯅ ꯄꯥꯏꯖꯗ꯭ꯔꯕꯅꯤ
ꯍ‌ꯣꯏ ꯊꯥꯎꯔꯛ ꯄꯨꯈꯔꯥꯏꯁꯁꯨ ꯏꯇꯩ ꯃꯤꯟꯅꯤ ꯃꯤ ꯋꯥ ꯃꯤ ꯆꯥꯎꯗꯣꯏꯅꯤꯅ
ꯍꯝ ꯃꯊꯪ ꯊꯥꯗ ꯐꯪꯖꯒꯗꯕ ꯃꯔꯛꯇꯣ ꯐꯪꯉꯗꯤꯅꯦ ꯈꯤꯇꯪꯁꯨꯅ ꯏꯪꯅꯥ ꯀꯥꯎꯅ ꯇꯧꯔꯒꯅꯦ ꯆꯠꯅꯕ ꯌꯥꯗꯧꯅꯦꯕ ꯗꯥꯎꯁꯤꯁꯨ ꯑꯈꯥꯞ ꯌꯥꯗꯕ ꯖꯥꯠꯅꯤꯀꯣ ꯑꯩꯁꯦ
ꯍꯣꯏ ꯍꯣꯏ ꯐꯔꯦ ꯐꯔꯦ ꯂꯩꯔꯣꯀꯣ ꯑꯗꯨ ꯊꯝꯕꯤꯒꯦ
ꯑꯣ ꯊꯝꯃꯣ ꯊꯝꯃꯣ ꯅꯪꯅ ꯊꯕꯛ ꯇꯧꯖꯔꯣ